ꯅꯪ ꯁꯦꯠꯁꯦ ꯍꯥꯏꯕꯁꯤꯔꯣ ꯅꯪ ꯃꯥꯡꯈ꯭ꯔꯤꯁꯦ
ꯎꯝ ꯃꯥꯡꯈꯤꯕ ꯅꯠꯇꯦ ꯑꯩ ꯅꯝꯕꯔ ꯁꯤꯟꯕꯅꯦ ꯑꯗꯨ ꯁꯤꯖꯤꯟꯅꯗꯕꯅꯦ ꯄꯣꯁ ꯄꯦꯠꯅ ꯊꯝꯃꯨꯕꯒꯤꯅꯦ ꯐꯣꯟ ꯅꯝꯕꯔ ꯄꯩꯁꯥ ꯍꯥꯞꯄꯗ ꯁꯤꯗꯣꯔꯔꯕ ꯑꯩ ꯑꯗꯨꯒꯤ ꯐꯦꯒꯦꯠ ꯑꯣꯟꯕ ꯑꯃ ꯅꯝꯕꯔ ꯑꯃ ꯄꯥꯏꯔꯕ ꯀꯨꯏꯔꯦ
ꯀꯩꯅꯣ ꯄꯣꯁꯄꯦ ꯊꯧꯔꯄꯁꯥ ꯍꯥꯟꯕꯗ ꯁꯤꯗꯣꯔꯦꯕꯣ
ꯄꯣꯁ ꯄꯦꯗꯁꯤꯅ ꯁꯤꯖꯤꯟꯅ ꯂꯣꯏꯔꯒꯅꯦ ꯁꯤꯖꯤꯟꯅꯊꯣꯛꯑꯦꯗꯅ ꯁꯤꯖꯤꯟꯅꯔꯤꯉꯩꯗꯤ ꯌꯥꯗꯦ ꯑꯗꯨꯣꯏꯅꯦꯕ ꯑꯗꯨ ꯂꯣꯏꯔꯒ ꯄꯩꯁꯥ ꯀꯣꯟꯅ ꯊꯤꯗꯣꯏꯕ ꯑꯗꯨꯗꯨꯒꯤ ꯁꯤꯒꯤꯅ ꯄ꯭ꯔꯤꯄꯦꯅ ꯑꯃꯨꯛ ꯆꯠꯂꯦꯕ ꯍꯥꯏꯗꯤ ꯁꯤꯖꯤꯟꯅꯔꯤꯉꯩ ꯌꯥꯗꯣꯏꯕ ꯁꯤꯖꯤꯟꯅ ꯂꯣꯏꯔꯀꯥꯟꯗ ꯀꯌꯥ ꯇꯥꯔꯦ ꯍꯥꯏꯔꯒ ꯄꯤꯕꯗꯣ ꯑꯗꯨꯒꯨꯝꯕꯅꯦꯕ ꯑꯗꯨꯗꯨꯒ ꯀꯩꯅꯣ ꯄ꯭ꯔꯤꯄꯦꯗꯁꯤꯅꯅꯦ ꯅꯣꯡꯃꯒꯤ ꯋꯥꯟ ꯖꯤꯕꯤ ꯑꯗꯩꯗꯤ ꯋꯥꯟ ꯄꯣꯏꯟ ꯐꯥꯏꯚ ꯖꯤ ꯕꯤ ꯑꯀꯛꯅꯕ ꯑꯗꯩꯗꯤ ꯑꯍꯦꯟꯕ ꯄꯥꯝꯃꯒꯅ ꯕꯨꯁꯇꯔ ꯀꯥꯞꯅꯩꯗꯅ ꯑꯗꯒꯤꯗꯤ ꯑꯃꯗꯨꯗꯤ ꯍꯦꯛꯇ ꯌꯦꯡꯉꯤꯕꯁꯤ ꯌꯦꯡꯕꯁꯤ ꯐꯣꯟ ꯑꯍꯥꯟꯕꯒ ꯄꯥꯏꯕꯒꯤꯅꯦ ꯌꯦꯡꯕꯁꯤ ꯅꯣꯡꯃꯗ ꯖꯤꯕꯤ ꯀꯌꯥꯅꯣꯝꯒ ꯌꯦꯡꯉꯕ ꯑꯩꯗꯤ ꯑꯗꯨꯗꯨꯒꯤ ꯄꯩꯁꯥꯗꯣ ꯊꯥꯗ ꯂꯨꯄꯥ ꯆꯥꯇ꯭ꯔꯦꯠꯀ ꯇꯥꯔꯕ ꯑꯗꯨꯒꯤ ꯈꯥꯡꯉꯝꯗ꯭ꯔꯕ
ꯑꯩꯒꯤ ꯄꯣꯁ ꯄꯦꯗ ꯍꯥꯏꯔꯒ ꯑꯗꯨꯗꯤ ꯀꯩꯅꯣꯅꯤ ꯈꯜꯂꯤꯅꯤꯅꯦ ꯏꯕꯗꯤ ꯇꯥꯏꯞꯇ ꯃꯥꯏ ꯂꯥꯟ ꯊ
ꯅꯠꯇꯦ ꯏꯕꯥꯅꯤ ꯄꯨꯡ ꯀꯌꯥꯐꯧ ꯁꯥꯟꯅꯁꯦ ꯍꯥꯏꯅꯣ
ꯌꯥꯔꯦ ꯍꯥꯏꯟꯛ ꯁꯥꯟꯅ ꯇꯣꯛꯑꯁꯤ ꯇꯅꯨꯦ ꯍꯦ ꯍꯧꯒꯠꯄ ꯉꯝꯃꯔꯣꯏꯅꯦ
ꯍꯣꯏ ꯍꯣꯏ ꯏꯁ ꯅꯃꯥꯗ ꯁꯥꯟꯅꯗꯣꯏꯅꯤ ꯑꯦ
ꯃꯥꯕꯨꯗꯤ ꯑꯩꯅꯅꯦ ꯎ ꯇꯧꯔꯒ ꯑꯗꯨꯝ ꯇꯨꯝꯈ꯭ꯔ ꯑꯗꯨ꯭ꯔ ꯑꯗꯨꯗ ꯇꯧꯔ ꯇꯣꯡꯈꯤꯕ
ꯍꯥꯏꯗꯤ ꯑꯗꯨꯝ ꯎꯏꯈ꯭ꯔꯗꯣꯏꯕ ꯍꯪꯕ꯭ꯔꯥ ꯃꯤꯡ ꯈꯨꯝꯃꯛꯄꯗꯣ ꯃꯤꯡ ꯀꯧꯕꯗꯣ ꯑꯩꯅꯁꯨꯨꯝ ꯈꯣꯡ ꯈꯨꯝꯗꯕꯗ
ꯀꯣꯜ ꯄꯥꯏꯔꯒ ꯀꯣꯜ ꯄꯥꯏꯔꯒ ꯇꯨꯝꯕ꯭ꯔꯥ
ꯇꯨꯝꯃꯦ ꯀꯣꯜ ꯄꯥꯟ ꯇꯨꯝꯕ ꯍꯥꯏꯁꯦ ꯑꯗꯨꯝ ꯀꯏꯔꯒ ꯑꯗꯨꯝ ꯃꯁꯥꯅ ꯇꯨꯝꯊꯈꯤꯕꯅꯤ ꯀꯣꯜ ꯄꯥꯏꯔ ꯇꯨꯝꯒꯦ ꯍꯥꯏ ꯇꯨꯝꯕ ꯅꯠꯇꯦ ꯑꯩꯗꯤ ꯑꯩ ꯑꯩꯗꯤ ꯍꯛꯇ ꯇꯨꯝꯒꯦꯕ ꯐꯃꯨꯡ ꯐꯃꯨꯡ ꯍꯦꯛ ꯊꯦꯡꯕꯒ ꯇꯨꯡꯅꯅꯤ ꯍꯥꯏꯕ
ꯌꯥꯝ ꯍꯩꯅꯗꯦ ꯅꯣꯏꯁꯀꯣ ꯑꯗꯨꯗꯤ
ꯑꯗꯨꯗꯤ ꯍꯜꯂꯛꯑꯣ ꯍꯥꯏꯔꯝꯃꯒꯅꯦ ꯑꯗꯨꯝ ꯈꯣꯡꯁꯦ ꯁꯤ ꯇ ꯍꯧꯔꯗꯤꯦ
ꯑꯩꯒꯤꯅ ꯑꯃꯨꯛꯅꯦ ꯑꯩꯒꯤꯅ ꯑꯃꯨꯛ ꯐꯖꯅ ꯍꯥꯏꯅꯗ꯭ꯔꯤꯉꯩ ꯃꯤꯀꯞ ꯑꯗꯨꯝ ꯊꯣꯛꯄꯤꯗꯣ ꯑꯗꯨꯃꯥꯏꯅ ꯇꯧꯋꯦꯕ ꯑꯩꯗꯤ ꯑꯃ ꯇꯨꯝꯕꯁꯤ ꯀꯥꯏꯅꯒ ꯍꯥꯏꯅꯗ꯭ꯔꯗꯤ ꯃꯦꯟꯃꯥꯟ ꯇꯥꯅ ꯇꯨꯝꯈꯤꯗꯕꯒꯤ ꯋꯥꯈꯜꯗ ꯑꯗꯨꯝ ꯃꯤꯀꯞ ꯊꯣꯛꯆꯔꯛꯄꯤꯗꯣ ꯉꯥꯏꯍꯥꯛ ꯂꯩꯔꯒ
ꯎꯝ
ꯑꯗꯨꯒ ꯐꯖꯅ ꯃꯈꯣꯏ ꯇꯨꯝꯃꯁꯤꯀꯣ ꯀꯥꯏꯅ ꯍꯥꯏꯔꯒ ꯇꯨꯝꯗ꯭ꯔꯒꯅ ꯑꯃꯨꯛ ꯐꯖꯅ ꯇꯨꯝꯈꯤꯕꯒꯤ ꯇꯥꯏꯞꯇ ꯃꯤꯀꯞ ꯁꯣꯜꯂꯛꯑꯔꯣꯏꯕ ꯐꯖꯅ ꯇꯨꯅꯦ ꯅꯥ ꯇꯥꯅ ꯇꯨꯡꯗ꯭ꯔꯅꯤꯕ
ꯑꯩꯗꯤ ꯑꯩꯅ ꯇꯧꯗꯣꯏꯁꯦ ꯍꯧꯖꯤꯛ ꯇꯨꯝꯈ꯭ꯔꯅꯤꯗꯅ ꯉꯅꯥ ꯍꯧꯒ ꯁꯦ ꯑꯩ ꯑꯗꯨꯝ ꯍꯧꯒꯠ ꯉꯝꯃꯦꯕ ꯍꯧꯖꯤꯛꯀꯤ
ꯎꯝ
ꯍꯧꯒꯣꯟꯄꯒ ꯇꯨꯝꯅꯤꯡꯕꯗꯣ ꯑꯣꯏꯈ꯭ꯔꯦꯕ ꯑꯗꯨꯒꯅꯦ ꯍꯣꯔꯦꯟ ꯇꯨ ꯁꯅ ꯍꯜꯂ ꯑꯕ ꯁ ꯁꯥꯗ ꯈꯒ ꯃꯨꯛꯇ ꯍꯗꯣꯏꯅꯦꯕꯥ
ꯎꯝ
ꯂ ꯊꯒꯤꯤ ꯆꯠꯇꯔꯤꯀꯥꯟꯗ ꯁꯤꯁꯤꯗ ꯍꯦꯛ ꯇꯨꯝꯍꯧꯗ꯭ꯔꯕ ꯑꯩ ꯅꯨꯡꯊꯤꯒꯤ ꯇꯨꯏꯁꯟꯁ ꯑꯃꯛ ꯎꯏꯗꯣꯏꯕ ꯇꯨꯝꯍꯧꯔꯕ
ꯑꯩꯨ ꯄꯨꯡ ꯀꯌꯥꯗꯧꯒꯦ
ꯃꯉꯥ ꯃꯉꯥ ꯃꯈꯥꯏ ꯑꯗꯨꯅꯔ
ꯅꯥꯀꯣꯡꯁꯦ ꯑꯩꯅ ꯍꯣꯠꯄꯗ ꯄꯛꯀꯗꯣꯔꯔꯦ
ꯀꯩꯝꯇ ꯅꯪꯗꯦꯕ ꯀꯕ ꯑꯃꯇ
ꯃꯣꯏꯒꯤ ꯁꯦꯀꯦꯟꯁꯦ ꯌꯥꯝ ꯊꯨꯅ ꯆꯠ ꯆꯥꯅꯤꯕꯣ ꯄꯨꯡꯁꯦ ꯌꯥꯝ ꯊꯨꯅ ꯆꯠꯂꯦ ꯌꯥꯝ ꯇꯞꯄꯗꯨꯣ ꯑꯣꯏꯗꯦ
ꯑꯥ ꯅꯨꯡꯁꯨ ꯅꯨꯡꯉꯥꯏ ꯑꯩ ꯃꯤ ꯃꯁꯛ ꯈꯪꯅꯕꯁꯤꯅ ꯍꯦꯟꯅ ꯅꯨꯡꯉꯥꯏꯍꯟꯕ ꯃꯤ ꯃꯁꯛ ꯈꯪꯅꯗꯕꯗꯣ ꯑꯩ ꯅꯨꯡꯉꯥꯏꯇꯕꯒ
ꯑꯗꯩꯗꯤ ꯃꯤꯅꯤꯠ ꯇꯔꯥꯅꯤꯊꯣꯏꯁꯨ ꯑꯣꯏꯔꯦꯗꯅ ꯂꯣꯏꯕ ꯈꯪꯍꯧꯗꯦ ꯍꯥꯏꯕꯁꯤꯅ ꯄꯩꯁꯥꯁꯨ ꯆꯥꯎꯔꯦ ꯃꯇꯝꯁꯨ ꯌꯥꯝꯗ꯭ꯔꯦ
ꯑ
ꯑꯗꯩꯗꯤ ꯖꯦꯛꯁꯨ ꯀꯌꯥ ꯊꯣꯏꯅ ꯆꯠ ꯔꯤꯖꯦꯛꯁꯨ ꯂꯩꯇꯕ ꯃꯥꯜꯂꯦꯗ ꯑꯩꯅ ꯈꯟꯕꯗ
ꯎꯝ
ꯑꯩꯗꯤ ꯅꯍꯥꯟꯃꯨꯛꯀꯤ ꯁꯤꯒꯤ ꯀꯥꯔꯤꯌꯥꯒꯤ ꯏꯃꯦꯖ ꯔꯦꯀꯣꯔꯗꯤꯡ ꯇꯥꯛꯁꯇꯣ ꯑꯗꯨꯁꯨ ꯄꯩꯁꯥ ꯐꯪꯍꯧꯗꯦꯕ ꯂꯣꯀꯦꯁꯟ ꯂꯣꯀꯦꯁꯟꯁꯨ ꯏꯝꯐꯥꯜ ꯋꯦꯁ ꯑꯣꯏꯗꯅ ꯑꯩ ꯂꯦꯡꯒ꯭ꯋꯦꯖꯁꯨ ꯁꯣꯏꯕ꯭ꯔꯥ ꯀꯩꯅꯣꯝ ꯇꯧꯋꯦꯕꯩ ꯃꯅꯤꯄꯨꯔꯤ ꯈꯟꯗꯕꯤꯗ ꯑꯩꯅ ꯏꯪꯂꯤꯁ ꯈꯟꯈꯤꯕꯅꯦꯕ ꯑꯦꯞꯁꯀꯤꯅꯦꯅ ꯒꯥꯔꯤ ꯇꯣꯡꯉ ꯇꯣꯡꯉꯒ ꯑꯃ ꯀꯩꯅꯣꯗꯣꯍꯦ ꯕꯤꯌꯥ ꯍꯣꯏꯗ ꯂꯩꯔꯀꯥꯟꯗ ꯍꯜꯂꯛꯄꯗ ꯑꯦꯝ ꯌꯨ ꯃꯄꯥꯗ ꯇꯧꯈꯤꯕꯅꯦꯕ ꯑꯗꯨꯗ ꯒꯥꯔꯤ ꯊꯣꯡ ꯇꯣꯡ ꯇꯧꯈꯤꯕ ꯒꯤ ꯂꯦꯡꯒ꯭ꯋꯦꯁꯇꯨꯁꯨ ꯑꯩꯅ ꯏꯪꯂꯤꯁ ꯈꯟꯈ꯭ꯔꯦꯕ ꯑꯦꯞꯁꯀꯤꯅꯦꯅ ꯈꯟꯕꯒꯤ
ꯎꯝ
ꯑꯗꯨꯒꯤ ꯁꯣꯏꯔꯦꯗꯅ ꯑꯗꯨꯒ ꯑꯗꯨꯒꯤꯗꯨꯗ ꯑꯩꯅ ꯄ꯭ꯔꯣꯖꯦꯛꯇꯣ ꯑꯦꯠ ꯇꯧꯔꯀꯥꯟꯗ ꯑꯗꯨꯝ ꯌꯥꯗꯧꯔꯕꯅꯦꯕ ꯂꯣꯀꯦꯁꯟ ꯀꯩꯅꯣꯗꯣ ꯂꯦꯡꯒ꯭ꯋꯦꯁꯇꯣ ꯌꯥꯔꯗꯤ ꯂꯦꯡꯒ꯭ꯋꯦꯁꯇꯣ ꯑꯃꯨꯛ ꯊꯣꯏꯔꯝꯃꯕ ꯑꯗꯨꯝ ꯌꯥꯈꯤꯗ꯭ꯔꯦ ꯑꯩꯩꯅꯣ ꯑꯩꯅꯕꯨꯗꯤ ꯃꯤ ꯃꯌꯥꯝ ꯐꯪꯍꯟꯈꯤꯕꯅꯦ ꯑꯗꯨꯁꯨ ꯉꯁꯥꯏ ꯁꯤꯅꯦ ꯑꯩꯉꯣꯟꯗ ꯑꯦꯛꯖꯥꯝ ꯊꯥꯕꯤꯌꯣꯅ ꯂꯥꯛꯄ ꯅꯨꯄꯤꯁꯦ ꯃꯥꯅ ꯀꯣꯑꯣꯗꯤꯅꯦꯠ ꯑꯣꯏꯕꯅꯦꯕꯀꯣ ꯃꯥꯅ ꯈꯣꯝꯕꯤꯌꯣꯅ ꯈꯣꯝꯕꯤꯔꯤꯅꯦꯕ ꯃꯤꯁꯦ ꯑꯩꯅ ꯍꯪ ꯍꯪꯗꯅ ꯑꯗꯨ ꯁꯨ ꯑꯩꯗꯣ ꯌꯥꯗ꯭ꯔꯕꯅꯤꯅ ꯅꯪꯅ ꯍꯥꯞꯄꯤ ꯃꯤ ꯈꯨꯗꯤꯡꯒꯤ ꯂꯨꯄꯥ ꯌꯥꯡꯈꯩ ꯌꯥꯡꯈꯩ ꯄꯤꯅꯤꯅ ꯍꯥꯏꯔꯒ ꯑꯗꯨꯝ ꯄꯤꯈꯤꯗ꯭ꯔꯦ ꯑꯩꯁꯨ ꯑꯗꯨꯒꯨꯝꯕꯗꯣ ꯍꯥꯏꯕ ꯇꯟꯕꯅꯤꯅ ꯍꯥꯏꯗꯦꯕ ꯀꯩ
ꯄꯩꯁꯥ ꯑꯩ ꯊꯕꯛꯁꯤꯗꯤ ꯌꯥꯗꯦꯅ ꯍꯦꯛꯇ ꯅꯤꯡꯁꯤꯡꯕꯅꯦ ꯍꯥꯏꯕ
ꯅꯤꯡꯁꯤꯡꯉꯦ ꯍꯥꯏꯕ ꯃꯣꯏꯅ ꯅꯠꯇ꯭ꯔꯥ
ꯍꯣꯏ
ꯑꯩꯗꯣ ꯍꯥꯏꯗꯤ ꯂꯨꯄꯥ ꯆꯥꯇ ꯌꯥꯡ ꯐꯪꯈ꯭ꯔꯗꯤ ꯐꯕ ꯐꯪꯁꯨ ꯐꯪꯗꯕꯤꯗ ꯃꯤꯗꯨ ꯊꯑꯣꯏꯅꯀꯤ ꯑꯩꯅ ꯊꯤꯔꯤꯅꯦ ꯍꯥꯏꯕ ꯄꯩꯁꯥꯗꯣ
ꯎꯝ
ꯈꯤꯇꯪ ꯐꯪꯉꯁꯨꯅꯅꯦ ꯌꯥꯝꯅ ꯂꯩꯇꯕ ꯃꯇꯥꯡꯁꯨ ꯑꯣꯏꯒꯔꯒꯀꯣ ꯈꯤꯇꯪ ꯐꯪꯉꯗꯤ ꯂꯨꯄꯥ ꯃꯤ ꯑꯃ ꯍꯥꯞꯄꯤ ꯈꯨꯗꯤꯡꯒꯤ ꯎꯝ ꯍꯥꯞꯄꯤ ꯈꯨꯗꯤꯡꯒꯤ ꯂꯨꯄꯥ ꯌꯥꯡꯈꯩ ꯌꯥꯡꯈꯩ ꯄꯤꯅꯤꯅ ꯍꯥꯏꯔꯤꯅꯦꯕꯀꯣ ꯑꯗꯨꯒꯗꯤ ꯃꯥꯒꯤ ꯕ꯭ꯔꯥ ꯂꯩꯔꯛꯄ ꯃꯉꯣꯟꯗ ꯆꯥꯗꯕ ꯑꯃ ꯄꯤꯔꯛꯑꯦ ꯑꯍꯟꯕꯕꯨꯗꯤ ꯑꯍꯟꯕ ꯑꯗꯨꯁꯨ ꯈꯤꯇꯪ ꯁꯣꯏꯅꯥꯏꯌꯦꯕ ꯃꯔꯤꯗꯨ ꯇꯦꯟ ꯇꯦꯜꯂꯒ ꯑꯃ ꯊꯥꯡꯒꯠꯄꯤꯗꯣ ꯌꯥꯝ ꯊꯤ ꯅꯨꯡꯉꯥꯏꯇꯕꯤꯁꯨ ꯇꯧꯋꯦ ꯑꯗꯨꯒ ꯈꯤꯇꯪꯁꯨ ꯁ꯭ꯃꯣꯜ ꯑꯣꯏ ꯑꯩꯉꯣꯟꯗꯁꯨ ꯑꯗꯨꯝ ꯄꯤꯛꯄꯩ ꯇꯥꯏꯞ ꯇꯧꯋꯦ
ꯎꯝ ꯃꯥꯏꯗꯨꯗꯤ ꯂꯣꯏꯔꯦ ꯃꯉꯣꯟꯗ
ꯑꯥ ꯃꯥꯅꯦ ꯃꯤ ꯃꯣꯏꯁꯦ ꯂꯣꯏꯅꯕꯗ ꯌꯥꯝꯅ ꯂꯨꯕ ꯀꯥꯡꯕꯨꯅꯦꯕ ꯀꯤꯠ ꯅꯝꯕꯩꯗꯣ ꯑꯩꯅ ꯍꯥꯏ ꯍꯥꯏꯗꯤ ꯃꯥꯒꯤ ꯑꯦꯛꯖꯥꯝꯗꯣ ꯌꯥꯔꯒꯗꯤ ꯊꯥꯎ ꯌꯥꯗ꯭ꯔꯒꯗꯤ ꯑꯇꯣꯞꯄ ꯊꯤꯌꯣꯕ ꯑꯩꯅ ꯍꯥꯏꯗꯤ ꯑꯩꯅ ꯑꯩꯅ ꯆꯠꯇꯣꯔꯤꯕ ꯊꯕꯛꯇꯣ ꯆꯔꯦꯛ ꯆꯤꯡ ꯅꯠꯇ꯭ꯔꯣ ꯏꯝꯐꯥꯜꯗꯒꯤ ꯏꯝꯐꯥꯜꯗ ꯂꯩꯗꯣꯏꯅꯦ ꯍꯥꯏꯔꯁꯤ ꯏꯝꯐꯥꯜꯗꯩꯒꯤ ꯂꯥꯛꯄꯅꯦꯅ ꯅꯛꯑ ꯍꯥꯏꯖꯜꯂꯛꯑꯦ ꯑꯗꯨꯗꯤ ꯐ꯭ꯔꯤ ꯑꯣꯏꯅ ꯆꯠꯇ꯭ꯔꯦ ꯍꯥꯏꯕ ꯃꯥꯒꯤꯗꯨꯗꯤ ꯌꯦꯡꯉꯣ ꯑꯩꯅ ꯆꯠꯂꯤꯕ ꯊꯕꯛꯇꯣ ꯅꯨꯡꯉꯥꯏꯐꯝ ꯑꯃ ꯈꯪꯉꯔꯣꯏꯗꯣꯔꯤꯕ
ꯍꯣꯏ ꯃꯤ ꯑꯃꯗ ꯆꯠꯄ ꯍꯥꯏꯁꯨ ꯀꯪ ꯀꯥ ꯍꯥꯟꯂꯥꯛꯛꯇꯣꯏꯅꯁꯨ ꯈꯪꯕꯁꯦ
ꯑꯗꯩꯗꯤ ꯑꯩꯒꯤ ꯑꯦꯛꯖꯥ ꯃꯤꯒꯤ ꯃꯌꯨꯝꯁꯤꯗꯩ ꯆꯠꯂꯣ ꯍꯥꯏꯅꯤ ꯃꯥꯏꯁꯦ ꯁꯤꯟꯗꯣꯛ ꯁꯤꯖꯤꯟ ꯇꯧꯋꯣꯌꯦ ꯑꯩꯅ ꯍꯥꯏ ꯑꯩꯒꯤ ꯊꯕꯛꯇꯨꯅ ꯁꯤꯟꯗꯣꯛ ꯁꯤꯖꯤꯟꯅꯕ ꯌꯥꯕ ꯄꯣꯠꯇ ꯇꯥꯍꯜꯂꯦ ꯑꯩꯒꯤ ꯑꯁꯦꯡꯕ ꯑꯩ ꯏꯁꯥꯒꯤ ꯊꯕꯛꯇꯨꯅ ꯃꯥꯒꯤꯗꯨꯅ ꯃꯔꯨꯑꯣ ꯑꯣꯏꯕ ꯊꯕꯛꯇꯨꯅꯦꯕ ꯃꯣꯏꯅ ꯇꯥꯍꯜꯂꯝꯃꯤꯁꯦ ꯑꯗꯨꯗꯤ ꯀꯅꯥꯅ ꯅꯨꯡꯉꯥꯏꯗꯣꯏꯅꯣ ꯑꯗꯨꯒꯤ ꯏꯁꯧ ꯂꯥꯛ ꯑꯗꯨꯅꯦ ꯍꯥꯏꯁꯦ ꯑꯗꯨꯒꯤ ꯏꯁꯧ ꯂꯥꯡꯉꯉꯩꯗꯨꯗ ꯁꯥꯎꯅꯤꯡꯉꯤꯉꯩꯗꯨꯗ ꯑꯃꯨꯛ ꯉꯍꯥꯟ ꯂꯩꯕ ꯑꯗꯨ ꯍꯦꯛ ꯆꯠꯈꯤꯕ ꯑꯃꯨꯛ ꯐꯣꯟ ꯇꯧꯔꯛꯑꯦ ꯕꯥꯔꯇꯣꯟ ꯏꯕꯒꯤꯗꯣ ꯑꯃꯨꯛ ꯐꯠ ꯆꯦꯜꯂꯒ ꯏꯔꯣ ꯍꯥꯏꯕ ꯂꯥꯛꯑꯒ ꯏꯍꯟꯅꯤꯡꯕꯒꯤ ꯐꯤꯕꯝꯅꯦꯕ ꯑꯩꯅ ꯆꯥꯛ ꯆꯥ ꯇꯣꯡꯉꯒ ꯉꯥꯏꯍꯥꯛ ꯐꯝꯕꯗꯨꯗ ꯐꯝꯃ ꯂꯩꯔꯝꯃꯦꯌꯦ ꯕꯥꯔꯇꯣꯟ ꯏ ꯌꯣꯗꯤ ꯌꯥꯗꯦꯌꯦ ꯑꯩꯅ ꯀꯣꯟꯒ ꯑꯝꯇ ꯐꯦꯡꯗ꯭ꯔꯤꯗ ꯑꯣ ꯌꯥꯔꯦ ꯌꯥꯔꯦ ꯃꯤ ꯍꯦꯟꯈ꯭ꯔꯦ ꯑꯣ ꯐꯔꯦ ꯑꯗꯨꯗꯤ ꯍꯥꯏꯕ ꯑꯩꯁꯦ ꯑꯥ ꯐꯝꯃꯒ ꯑꯩꯁꯦ ꯋꯥꯔꯦ ꯀꯥꯏꯅ ꯉꯥꯏꯍꯥꯛ ꯈꯤꯇꯪ ꯄꯣꯊꯥꯕꯁꯦ ꯎꯕꯗ ꯊꯕꯛ ꯑꯝꯇ ꯇꯧꯗꯕꯤ ꯂꯩꯕꯅ ꯈꯟꯗꯣꯔꯤꯑꯕ ꯐ꯭ꯔꯤꯗ ꯂꯩꯕꯅꯦꯅ
ꯑꯗꯨꯅꯦ ꯌꯨꯝꯗ ꯂꯩꯕꯁꯦ ꯚꯦꯂꯨ ꯌꯥꯝ ꯂꯩꯇꯕꯅꯦ ꯍꯥꯏꯗꯤꯅꯦ ꯂꯩꯗꯅ ꯃꯤ ꯈꯔ ꯃꯤꯁꯦ ꯈꯔ ꯀꯩ ꯍꯥꯏꯗꯣꯏꯅꯣ ꯄꯩꯁꯥ ꯄꯩꯁꯥ ꯄꯥꯏꯕ ꯑꯝꯇꯦ ꯀꯩ ꯍꯥꯏꯗꯣꯏꯅꯣ ꯈꯔ ꯃꯤꯔꯣꯟ ꯇꯥꯕ ꯃꯤꯅ ꯈꯔ ꯈꯪꯕꯤꯕꯩ ꯋꯥ ꯈꯛꯇꯅꯦꯕ
ꯑꯗꯒꯤꯗꯤꯅꯦ ꯃꯧꯁꯨ ꯇꯧꯗꯣꯏꯅꯦ ꯁꯤꯁꯦ ꯊꯕꯛ ꯇꯧꯗꯕ ꯃꯧꯗꯁꯨ ꯇꯧꯗꯣꯏꯅꯦ ꯁꯨꯃꯥꯏꯅ ꯌꯨꯝꯗ ꯁꯨꯝ ꯂꯩꯕ ꯃꯧꯗꯣ
ꯎꯝ
ꯇꯧꯕꯗꯤ ꯌꯨꯝ
ꯃꯤ ꯋꯥꯕꯅ ꯀꯩꯝ ꯈꯪꯗꯕꯩ ꯆꯥꯛꯗꯕ
ꯑꯥ ꯌꯨꯝꯒꯤ ꯊꯕꯛꯁꯤꯁꯨ ꯋꯥꯔꯤꯔꯤꯅꯦꯕ ꯅꯣꯡꯃꯒꯤ ꯇꯧꯗ ꯌꯥꯗꯕ ꯇꯧꯔꯤꯅꯦꯕ
ꯀꯥꯏ ꯆꯥꯛꯇꯣ ꯊꯣꯡꯗ꯭ꯔꯦ ꯀꯅꯥꯥꯟ ꯄꯨꯂꯞ ꯆꯥꯗꯣꯏꯅꯦꯕ
ꯎꯝ ꯌꯨꯝꯗ ꯑꯗꯨꯝ ꯂꯩꯕ ꯃꯧꯗꯨꯒ ꯑꯣꯐꯤꯁ ꯆꯠꯂꯤꯕ ꯃꯧꯗꯨꯒ ꯊꯕꯛ ꯇꯧꯕꯗꯤ ꯌꯨꯝꯗ ꯂꯩꯕ ꯃꯧꯗꯨꯅꯗꯤ ꯍꯦꯜꯂꯝꯗꯣꯏꯅꯦ ꯑꯃꯗꯨꯅ ꯍ ꯑꯃꯗꯨꯁꯨ ꯋꯥꯕꯨꯗꯤ ꯋꯥꯔꯝꯅꯤ ꯑꯗꯨꯏꯁꯨ ꯃꯥꯗꯤ ꯄꯩꯁꯥ ꯐꯪꯗꯣꯏꯅꯦꯕ ꯑꯗꯩꯗꯤ ꯃꯃꯥꯟꯅꯕꯤ ꯃꯤ ꯃꯤꯔꯛ ꯇꯤꯜꯂꯛꯀꯅꯤ ꯃꯤꯔꯛ ꯇꯤꯟꯕꯒꯤ ꯅꯨꯡꯉꯥꯏꯕ ꯍꯥꯏꯕ ꯑꯃꯁꯨ ꯂꯩꯔꯛꯀꯅꯤ
ꯎ
ꯑꯃꯗꯨꯅ ꯃꯤꯅꯥꯏ ꯇꯥꯏꯞꯇ ꯃꯄꯥꯟ ꯊꯣꯛꯇꯕꯤꯗ ꯊꯕꯛꯇꯃꯛꯪꯁꯨ ꯎ ꯁ ꯂꯩꯗꯣꯏꯕ
ꯍ ꯑꯗꯨꯒ ꯏꯁꯥꯏ ꯊꯕꯛ ꯑꯃ ꯇꯦ ꯅꯪ ꯇ
ꯎꯝ
ꯑꯩꯈꯣꯏ ꯁꯤꯡꯖꯃꯩꯒꯤꯗꯨꯅꯦ ꯌꯥꯝ ꯊꯤꯅ ꯅꯨꯡꯉꯥꯏꯈ꯭ꯔꯖꯥ ꯏꯗ ꯊꯕꯛꯇꯨ ꯇꯧꯕ ꯃꯇꯦꯛ ꯃꯅꯥꯎ ꯊꯕꯛꯇꯣꯏꯅꯦꯕ ꯑꯗꯨꯅꯅꯦ ꯃꯤꯅꯦ ꯊꯕꯅꯦ ꯑꯌꯣꯀꯤ ꯏꯦ ꯀꯩ ꯍꯥꯏ ꯍꯦꯜꯄꯔ ꯊꯝꯕ ꯅꯠꯇꯕꯤꯗ ꯑꯃ ꯑꯌꯨꯛꯀꯤ ꯉꯍꯂꯥꯛ ꯑꯃ ꯇꯧꯔꯝꯃꯤ ꯂꯩꯩꯗꯅ ꯑꯗꯨꯃꯥꯏꯅ ꯇꯧꯔꯒ ꯊꯝꯃꯦꯕ ꯑꯗꯨꯅ ꯅꯨꯡꯉꯥꯏ ꯍꯥꯏꯕ ꯃꯣꯏꯒꯤ ꯑꯗꯨꯃꯥꯏꯅ ꯊꯪꯒꯦꯕ ꯍꯩꯪ ꯈꯔ ꯇꯧꯂꯛꯀ ꯆꯥꯔꯅꯤ
ꯀꯩꯅꯣ ꯇꯧ ꯁꯣ ꯄꯌꯥ ꯎꯝ ꯃꯤꯡ ꯄꯟꯅꯅꯨ ꯍꯥꯏꯕꯅꯦ ꯑꯗꯨꯑꯣꯏꯁꯨ ꯀꯩꯁꯨ ꯀꯥꯏꯗꯦꯁꯦ ꯈꯪꯗꯧꯁꯨ ꯅꯠꯇꯦ ꯑꯥ ꯁꯣꯐꯤꯌꯥ ꯀꯧꯕ ꯃꯤ ꯃꯌꯥꯝ ꯂꯩ ꯑꯗꯨ ꯀꯩꯅꯣ ꯅꯣꯏꯒꯤ ꯑꯗꯨꯒꯤꯗꯨꯗ ꯄꯩꯁꯥ ꯃꯄꯣꯛ ꯂꯥꯡꯒꯣꯜ ꯀꯥꯏꯁꯤꯅ ꯇꯣꯞꯁ ꯑꯃꯗ ꯄꯩꯁꯥ ꯃꯌꯥꯝ ꯌꯥꯝ ꯇꯥꯡꯉꯤꯗꯅꯀꯣ
ꯑ ꯑꯗꯒꯤꯗꯤ ꯑꯗꯨꯝ ꯄꯨꯜꯂꯞ ꯃꯆꯨ ꯃꯆꯨꯗ ꯂꯥꯛꯇꯕꯤꯗ ꯁꯔꯄ꯭ꯂꯁꯀꯤꯅꯤ ꯑꯗꯨꯒꯤꯅꯦꯅ ꯃꯈꯜ ꯃꯈꯜ ꯂꯥꯛꯄ ꯂꯩꯕꯅꯦꯕ ꯆꯍꯨꯝ ꯌꯥꯡꯈꯩꯒ ꯄꯤꯕ ꯑꯗꯨꯗꯣ ꯑꯩꯗꯤ ꯌꯥꯝ ꯂꯩꯅꯤꯡꯉꯤꯕꯣ
ꯀꯗꯥꯏꯗ ꯌꯣꯟꯕꯅꯣ ꯈꯪꯗꯦ ꯑꯩꯉꯣꯟꯗꯁꯨ ꯌꯥꯝ ꯊꯣꯛꯄꯅꯦ ꯑꯩ ꯄꯩꯁꯥꯅꯦ ꯍꯟꯗꯛꯇꯤꯅꯦ ꯄꯩꯁꯥꯁꯦ ꯈꯔ ꯇꯨꯡꯁꯤꯜꯂꯦꯕ ꯑꯩ ꯂꯨꯄꯥ ꯂꯤꯁꯤꯡ ꯅꯤꯐꯨꯃꯨꯛꯄꯗꯣ ꯇ ꯥꯏ ꯑꯟꯅ ꯄꯩꯁꯥꯖꯦ ꯇꯨꯡꯁꯤꯜꯂꯤꯕ ꯀꯩꯅꯣ ꯑꯉꯥꯡ ꯑꯦꯠꯃꯤꯁꯟ ꯇꯧ ꯂꯨꯄꯥ ꯆꯦꯃꯨꯛ ꯆꯪꯉꯦꯕ ꯏꯕꯨꯣꯛ ꯑꯩ ꯄꯨꯊꯣꯛꯇꯣꯏꯅꯦꯅꯦ
ꯑ ꯅꯪꯒꯤ ꯔꯦꯁꯄꯣꯟꯁꯕꯜꯇꯤꯁꯤ ꯁ ꯑꯜꯒ ꯄꯟ ꯇꯧꯏ ꯄꯩꯁꯥ ꯊꯣꯛꯇꯧꯕ ꯊꯕꯛ ꯂꯩꯔꯒ ꯗꯤ ꯑꯩ ꯅꯪꯉꯣꯟꯗ ꯑꯗꯨꯝ ꯍꯥꯏ ꯍꯧꯔꯥ ꯁ‌ꯣꯕꯤ ꯅꯪꯒꯤ ꯔꯦꯁꯄꯣꯟ ꯁꯤꯕꯤꯂꯤꯇꯤꯁꯤꯁꯨ ꯑꯉꯛꯄꯅꯦ ꯎꯝ
ꯑꯩꯁꯨ ꯅꯍꯥꯟꯗꯩ ꯁꯨꯌꯥꯝꯅ ꯇꯧꯗ꯭ꯔꯕꯅꯤꯗ ꯍꯥꯏꯗꯤ ꯇꯨꯡꯁꯤꯟ ꯍꯧꯗ꯭ꯔꯦꯕ ꯄꯩꯁꯥꯗꯨꯁꯨ ꯑꯗꯨꯏꯅꯅꯦ ꯍꯟꯗꯛ ꯍꯥꯏꯗꯤ ꯈꯪꯗꯦ ꯇꯨꯏꯁꯟꯗꯨ ꯐꯪꯪꯂꯛꯄꯒ ꯑꯉꯥꯡꯒꯤꯗꯨ ꯈꯪꯂ ꯂꯥꯛꯄꯒꯤ ꯀꯩ ꯍꯥꯏꯗꯣꯏꯅꯣ ꯁꯤꯟꯗꯣꯛ ꯁꯤꯟꯖꯤꯟ ꯑꯝꯇꯥ ꯉꯝꯗ꯭ꯔꯕꯗꯣ ꯑꯗꯨꯃꯥꯏꯟ ꯇꯧꯔꯦꯕꯥ
ꯑꯩꯈꯣꯏꯒꯤ ꯀ꯭ꯂꯥꯁꯇ ꯌꯥꯎꯔꯤꯕ ꯑꯩꯈꯣꯏ ꯀ꯭ꯂꯥꯁ ꯀ‌ꯦ ꯅꯨꯄꯤꯁꯤꯡ ꯅꯨꯄꯥꯁꯤꯡꯖ‌ꯦ ꯒ꯭ꯌꯥꯟ ꯌꯥꯝ ꯇꯥꯗꯕꯗꯤ ꯑꯝꯇꯥ ꯌꯥꯎꯗꯕꯥ ꯃꯥꯜꯂꯤꯗ
ꯅꯨꯄꯥꯗꯤ ꯈꯪꯗꯦ ꯅꯨꯄꯤꯗꯤ ꯌꯥꯎꯗꯕꯩ ꯇꯥꯏꯞ ꯇꯧꯋꯦ
ꯑꯥ ꯃꯤ ꯑ‌ꯣꯃ‌ꯣꯅꯤ ꯑꯣꯏꯖꯨ ꯌꯨꯝ ꯄꯨꯔꯤꯅꯤ ꯀꯩ
ꯄꯨꯔꯤꯅꯦ ꯍꯥꯏꯕ ꯁꯨꯝ ꯑꯩꯈꯣꯏꯒꯤ ꯃꯤ ꯑꯣꯏꯅ ꯇꯤꯟꯅꯕꯗ ꯅꯨꯡꯉꯥꯏ ꯅꯨꯡꯉꯥꯏꯇꯦ ꯑꯗꯨꯅ ꯃꯈꯜ ꯑꯃꯝ ꯃꯝꯅꯦꯕꯥ ꯃꯥꯏ ꯃꯥꯥꯏꯒꯤ ꯌꯨꯝꯒꯤꯗꯤ ꯂꯣꯏ ꯈꯟꯕꯩꯇꯥꯏꯕ ꯇꯧꯋ‌ꯦ ꯅꯨꯄꯥ
ꯇꯧꯋꯦ ꯍꯥꯏꯕ ꯑꯉꯥꯡꯗꯤ ꯑꯣꯏꯗꯅ ꯍꯥꯏꯗꯤ ꯑꯩꯈꯣꯏꯁꯦ ꯑꯗꯨꯝ
ꯅꯨꯄꯥꯗꯤ ꯈꯪꯗꯦꯀꯣ ꯑꯩ ꯅꯨꯄꯥ ꯇꯁꯦꯡꯅ ꯑꯩ ꯈꯪꯗꯦꯀꯣ ꯄꯨꯟꯗꯝꯅꯤꯅꯥ
ꯑꯩꯈ‌ꯦꯏ ꯃꯥꯥ ꯍ‌ꯣꯏꯅ ꯅ‌ꯦ ꯑꯈ‌ꯣꯏ ꯃꯥꯥꯅꯅ‌ꯦ ꯍꯥꯏꯗꯤ ꯑꯩ ꯄꯩꯁꯥ ꯉꯝꯃꯣꯏ ꯍꯥꯏꯕꯩ ꯃꯣꯏ ꯄꯨꯒꯤꯗ‌ꯦꯕꯥ ꯑꯗꯨꯏꯁꯨ ꯂꯩꯗꯅꯥ ꯑꯩꯈꯣꯏꯃꯥꯟ ꯄꯨꯕ ꯍꯥꯏꯁꯦ ꯃꯥ ꯃꯊꯥꯗ ꯁꯥꯔꯦ ꯍꯥꯏꯕ ꯑꯗꯩ ꯑꯩꯈꯣꯏꯗꯤ ꯅꯥꯔꯨꯕꯩꯅ ꯅꯥꯔꯨꯕꯁꯦ ꯃꯤꯅ ꯄꯩꯁꯥ ꯌꯥꯝꯅꯥ ꯄꯤꯅꯤꯡꯗꯦꯕꯥ ꯆꯩꯅꯥ ꯍꯥꯏꯔꯗꯤ ꯑꯗꯨꯏꯗꯨꯒꯤ ꯍꯥꯏꯗꯤ ꯁꯤꯡꯕ ꯉꯝꯃꯔꯣꯏꯅ ꯍꯥꯏꯅ ꯋꯥꯈꯟꯗꯣ ꯂꯩꯗꯅꯥ ꯑꯗꯨ ꯃꯥꯥꯏ ꯇꯧꯕꯩ ꯅ‌ꯦ ꯃꯤꯅꯁꯨ ꯄꯨꯅꯤꯡ ꯄꯤꯛꯅꯤꯡ ꯗꯕꯩ ꯃꯑꯣꯡ ꯗꯥ ꯇꯧ ꯑꯩꯈꯣꯏ ꯏꯃꯨꯡ ꯃꯅꯨꯡꯅꯕꯨꯗꯤ ꯑꯗꯨꯝ ꯄꯤꯔꯛꯇꯣꯏꯕ ꯄꯤꯔꯩꯕꯨꯗꯤ
ꯎꯝ
ꯑꯗ‌ꯣꯏꯁꯨ ꯍꯥ
ꯅꯪ ꯀꯩꯗꯧꯔꯤꯒꯦ ꯅꯪ ꯆꯣꯛ ꯆꯣꯛ ꯇꯧꯕꯩ ꯇꯥꯏꯞ ꯇꯩꯗꯣ
ꯑꯩꯅ ꯀꯣꯏꯆꯠ ꯆꯠꯄ ꯇꯨꯝꯅꯤꯡꯗꯅꯕꯅꯤꯅ
ꯌꯥꯝ ꯋꯥꯏ ꯑꯩꯗꯤ ꯀꯃꯥꯏꯟ ꯇꯧꯅꯤ ꯑꯥ ꯑꯩꯅ ꯃꯔꯣꯟ ꯑꯃꯥ
ꯌꯥ ꯍꯟꯗꯛ ꯍꯟꯗꯛ ꯁꯥꯅꯥ ꯇꯣꯛꯑꯁꯦ
ꯍꯣꯏ ꯍꯟꯗꯛ ꯁꯥ ꯑꯩ ꯇꯧꯔꯛꯀꯦ ꯍꯟꯇꯛ ꯇꯥꯛꯁ ꯑꯃꯈꯛ ꯐꯔꯦꯛ ꯇꯥ ꯂꯩꯔꯦꯕꯥ
ꯎꯝ ꯍꯣꯏ ꯀꯗꯥꯏꯗꯩ ꯁꯥ
ꯇꯔꯥꯃꯥꯊꯣꯏ ꯂꯣꯏꯗꯣꯔꯦ ꯂꯣꯏꯗꯣꯔꯦ ꯀꯩꯁꯨ ꯋꯥꯎꯔꯅꯨꯀꯣ ꯑꯩ ꯑꯩꯕꯨꯗꯤ ꯇꯨꯝꯒꯤꯔꯣꯏ ꯄꯨꯡ ꯇꯔꯥꯃꯥꯊꯣꯏ ꯈꯥ ꯍꯦꯜꯂꯛꯄꯗꯕ ꯑ‌ꯣꯗꯤ ꯇꯨꯝꯗꯒ꯭ꯔꯅꯤ
ꯍꯌꯦꯡ ꯍꯣꯔꯦꯟ ꯎꯝ ꯍꯌꯦꯡ ꯑꯌꯨꯛ ꯄꯨꯡ ꯀꯩꯅꯣꯒꯤ ꯃꯇꯝꯗꯕꯨꯗꯤ ꯍꯥꯡꯒꯅꯤ ꯇꯨꯏꯁꯟ ꯍꯜꯂꯛ ꯑꯒꯥ
ꯎꯝ
ꯄꯨꯡ ꯇꯔ‌ꯦꯠ ꯅꯤꯄꯥꯟ